ꯍꯜꯂꯣ ꯇꯥꯏꯀꯣ꯫
ꯇꯥꯏꯌꯦ ꯇꯥꯏꯌꯦ ꯇꯥꯕ꯭ꯔ꯫
ꯇꯥꯏꯌꯦ ꯇꯥꯏꯌꯦ꯫
ꯑꯣ
ꯀꯔꯤ ꯇꯧꯔ ꯂꯩꯕ꯭ꯔꯣ꯫
ꯏꯟꯁꯥꯡ ꯊꯣꯡꯉꯤꯌꯦ꯫
ꯑꯁ ꯍꯥꯎꯕ ꯏꯟꯁꯥꯡ ꯃꯥꯜꯂꯤꯅꯦ꯫
ꯍꯥꯎꯇꯦꯗ ꯃꯥꯏꯔꯦꯟꯅꯦ ꯃꯥꯏꯔꯦꯟ ꯃꯥꯏꯔꯦꯟꯅꯦ ꯃꯌꯥꯡꯒꯤ ꯃꯥꯏꯔꯦꯟ꯫ ꯅꯣꯏꯗꯤ ꯆꯥꯛ ꯆꯥꯔꯕꯣ꯫
ꯑꯩꯗꯤ ꯍꯧꯖꯤꯛ ꯆꯥꯔ ꯂꯩꯕ꯫
ꯑꯣ ꯑꯣ ꯍꯧꯖꯤꯛꯅ ꯆꯥꯕ ꯂꯣꯏꯕ꯭ꯔ ꯆꯥꯔꯤꯔ꯫
ꯆꯥꯔꯤꯗ ꯑꯗꯨꯝ ꯆꯥꯔꯒ ꯐꯣꯟ ꯇꯧꯒꯦ ꯇꯧꯕ꯫
ꯍꯣꯏ ꯍꯣꯏ ꯑꯗꯨꯁꯨ ꯐꯩ꯫
ꯎꯝ ꯃꯔꯦꯟ ꯆꯥꯗꯕ ꯀꯨꯏꯔꯦꯗ ꯑꯩꯗꯤ꯫
ꯑꯣ꯫ ꯑꯩꯈꯣꯏꯁꯨ ꯑꯩꯈꯣꯏ ꯂꯣꯀꯦꯜꯒꯤ ꯅꯠꯇꯦꯗ ꯁꯤꯗ ꯃꯌꯥꯡꯒꯤꯅꯤꯗ꯫ ꯁꯤ ꯃꯄꯥꯟ ꯃꯄꯥꯟꯗ ꯄꯨꯒꯗꯥꯏ ꯂꯣꯀꯦꯜꯒꯤ ꯐꯪꯒꯗ꯭ꯔ꯫
ꯅꯪꯗꯤ ꯀꯗꯥꯏ ꯂꯩꯕ꯭ꯔꯣ ꯑꯥꯗ ꯂꯩꯕ꯭ꯔꯣ꯫
ꯍꯣꯏ ꯑꯥꯗꯥ ꯂꯩꯌꯦ ꯃꯄꯥꯟꯗ ꯗꯤꯗꯒꯤ ꯍꯧꯕ ꯃꯐꯝꯗ ꯀꯣ꯫
ꯕꯦꯡꯒꯂꯣꯔ꯫
ꯅꯠꯇꯦ ꯕꯤ ꯅꯠꯇꯦ ꯗꯤꯗꯒꯤ ꯗꯤꯗꯒꯤ ꯗꯦꯜꯂꯤꯗ꯫
ꯑꯣ ꯑꯣ ꯑꯣ ꯈꯪꯉꯦ ꯈꯪꯉꯦ꯫
ꯗꯥ꯫ ꯑꯗꯨꯝ꯫ ꯅꯣꯡꯃꯒꯤ ꯅꯣꯡꯃꯒꯤ ꯑꯣꯏꯅ ꯍꯣꯠꯅꯔꯤꯅꯦ ꯁꯤꯗ꯫
ꯌꯨꯝ ꯌꯨꯝꯗ ꯂꯩꯔꯤꯗꯤ ꯀꯩꯁꯨ ꯐꯪꯉꯣꯏꯅ꯫ ꯑꯗꯨꯒꯤ꯫ ꯁꯤꯗ ꯑꯣꯏꯅ ꯇꯥꯏꯝꯗꯣ ꯃꯇꯝꯗꯣ ꯃꯥꯡꯍꯟꯒꯦ ꯍꯥꯏꯅ ꯂꯥꯛꯄꯅꯤꯗ꯫
ꯑ ꯑꯣ ꯑꯗꯨ ꯅꯪ ꯕꯤ ꯄꯤ ꯑꯣꯗ ꯇꯧ ꯃꯥꯜꯂꯦꯅꯦ ꯑꯗꯨꯗꯤꯀꯣ꯫
ꯍꯣꯏ ꯍꯣꯏ ꯉꯔꯥꯡ ꯉꯥꯡꯅꯔꯕꯗꯣ ꯉꯔꯥꯡ ꯅꯠꯇꯦ ꯑꯩ ꯉꯁꯤ ꯑꯌꯨꯛ ꯍꯥꯏꯕ꯫
ꯉꯁꯤ ꯑꯩꯈꯣꯏ ꯉꯥꯡꯅꯗꯕ꯭ꯔꯣ꯫
ꯈꯪꯗꯦꯅꯦ ꯀꯥꯎꯔꯦ
ꯅꯪꯗꯨꯔꯥ ꯂꯥꯁ ꯌꯌꯥꯔ ꯗꯤꯁꯦꯝꯕꯔꯗ ꯂꯥꯛꯄꯗꯣ
ꯍꯣꯏ ꯍꯣꯏ ꯍꯣꯏ ꯍꯣꯏ
ꯑ ꯑꯣ ꯇꯅꯦꯀꯣ ꯑꯗꯨꯒ ꯃꯤꯡꯁꯦ ꯈꯔ ꯇꯣꯉꯥꯟꯕ ꯉꯁꯤꯗꯨꯒꯤ
ꯑꯣ ꯅꯣꯏꯗꯤ ꯀꯔꯤ ꯌꯦꯟꯁꯥꯡꯅ ꯂꯧꯈꯠꯂꯤꯅꯣ ꯅꯪꯁꯦ
ꯑꯩꯁꯦ ꯎꯇ ꯆꯥꯏ
ꯑꯣ ꯑꯨꯇꯤꯔꯣ꯫
ꯎꯝ ꯎꯁꯣꯏꯒ ꯀꯣ꯫ ꯎꯁꯣꯏꯒ ꯄꯥꯟ ꯃꯅꯥꯒ꯫
ꯍꯣꯏ ꯍꯣꯏ ꯑꯁ ꯎꯁꯣꯏꯁꯨ ꯆꯥꯅꯤꯡꯕꯅꯦ ꯆꯥꯕ ꯆꯥꯗꯕ ꯀꯨꯏꯔꯦ ꯁꯤꯃ ꯃꯄꯥꯟꯗ ꯂꯥꯛꯄꯁꯦ ꯑꯁ ꯌꯨꯝꯒꯤ ꯑꯍꯥꯎꯕ ꯄꯣꯠꯁꯦ ꯂꯣꯏ ꯆꯥ ꯐꯪꯗ꯭ꯔꯦꯗ꯫
ꯎꯝ ꯃꯥꯅꯦ꯫ ꯍꯧꯖꯤꯛꯇꯤ꯫ ꯎꯁꯣꯏꯒꯤ ꯃꯇꯝꯅꯤꯅ ꯕꯖꯥꯔ ꯆꯠꯄ ꯀꯥꯟꯗ ꯑꯁ ꯎꯁꯣꯏ ꯌꯥꯝ ꯌꯥꯝ ꯆꯥꯎꯔꯒ ꯂꯩꯔꯤꯉꯦ
ꯑꯣ
ꯍꯟꯗ꯭ꯔꯦꯠꯀꯤꯀꯣ ꯍꯟꯗ꯭ꯔꯦꯠꯀꯤ ꯎꯁꯣꯏ ꯑꯆꯧꯕꯗꯣ ꯑꯁ ꯅꯪ ꯎꯈ꯭ꯔꯕ꯭ꯔꯥ ꯎꯗꯕ꯭ꯔꯥ ꯈꯪꯗꯦ ꯑꯩꯈꯣꯏꯒꯤ ꯑꯁꯤ ꯑꯩꯈꯣꯏꯒꯤ ꯂꯦꯛꯇꯣ ꯑꯩꯈꯣꯏꯒꯤ ꯁꯥꯏꯠꯇꯒꯤ ꯎ ꯆꯥꯎꯧꯕꯅꯦ ꯆꯥꯎꯕꯗꯣ ꯑꯗꯨ ꯊꯣꯡ ꯆꯥꯕꯗꯣ ꯊ꯭ꯔꯤ ꯇꯥꯏꯝꯁꯒꯨꯝꯕ ꯊꯣꯡ ꯆꯥꯕ ꯌꯥꯕ
ꯑꯣ ꯁꯣꯏ ꯆꯥꯎꯕꯖ ꯇ꯭ꯔꯣ
ꯍꯣꯏ ꯌꯥꯝ ꯌꯥꯝ ꯆꯥꯎꯕꯀꯣ
ꯆꯤꯡꯗ ꯂꯩꯕ ꯖꯥꯠꯇꯨ ꯀꯣ ꯑꯌꯤꯡꯕ ꯃꯐꯝꯗ ꯂꯩꯕꯗꯣ ꯑꯌꯤꯡꯕ ꯃꯐꯝꯗ
ꯎꯝ
ꯑ
ꯌꯥꯝꯌꯥꯝ ꯂꯩꯕꯅꯦ ꯁꯤ ꯇꯝꯄꯥꯛꯇꯀꯣ
ꯍꯣꯏ ꯍꯣꯏ
ꯑꯩꯈꯣꯏ ꯎꯠꯇꯤ ꯊꯣꯡꯔꯒ ꯆꯥ ꯆꯥꯔ ꯂꯩꯕꯅꯤ ꯍꯧꯖꯤꯛꯀꯥꯟ
ꯎꯇꯤꯁꯨ ꯍꯥꯎꯋꯦ ꯑꯗꯨꯒ ꯀꯩꯅꯣ
ꯎꯝ
ꯑꯁ ꯁꯤꯡꯖꯨ ꯁꯤꯡꯖꯨ ꯅꯠꯇꯦ ꯏꯔꯣꯟ ꯇꯧꯕꯗꯣ ꯈꯪꯕ꯭ꯔꯥ ꯏꯔꯣꯟ ꯏꯔꯣꯟ ꯃꯣꯇꯣꯔ ꯃꯣꯇꯣꯔ ꯍꯥꯞꯄꯒ ꯏꯔꯣꯟ ꯇꯧꯕꯗꯣ
ꯍꯣꯏ
ꯃꯤꯁꯨꯣ ꯍꯥꯎꯕꯅꯦ
ꯎꯝ
ꯍꯥꯏꯗꯤ ꯎꯁꯣꯏꯒ ꯀꯣ
ꯎꯝ ꯍꯧꯕꯅꯦ ꯍꯣꯏ ꯁꯣꯏꯁꯦ ꯍꯥꯎꯕ ꯉꯥꯛꯇ
ꯑꯩꯁꯨ ꯎꯁꯣꯏꯗꯤ ꯌꯥꯝ ꯄꯥꯝꯕꯅꯦ ꯎꯁꯣꯏꯒ ꯁꯣꯏ ꯁꯣꯏꯕꯨꯝꯗꯣ ꯊꯨꯝꯕꯤꯟꯗꯣ ꯑꯗꯨ ꯌꯥꯝ ꯄꯥꯝꯕꯅꯦ
ꯎꯝ ꯑꯗꯨ ꯅꯪꯗꯤ ꯃꯔꯦꯟꯗꯁꯨ ꯎꯁꯣꯏ ꯍꯥꯞꯂꯒ ꯊꯣꯡꯕꯗꯣ ꯌꯥꯝ ꯍꯥꯎꯒꯅꯤ
ꯍꯣꯏ ꯀꯩꯅꯣ ꯍꯥꯞꯄꯦ ꯑꯃ ꯁꯣꯏꯕꯨꯝ ꯍꯥꯞꯄꯦ ꯁꯣꯏꯕꯨꯝ
ꯑꯣ
ꯎꯝ
ꯍꯧꯕꯤ꯭ꯔꯣꯅꯦ ꯑꯗꯨ
ꯍꯥꯥ
ꯍꯥꯎꯕꯔꯣꯅꯦ
ꯍꯣꯏ ꯑꯩꯗꯃꯛꯇꯤ ꯍꯥꯎꯋꯦ ꯑꯃ ꯌꯥꯝ ꯁꯤꯟꯕꯗꯣ ꯅꯠꯇꯕ ꯈꯤꯇꯪ ꯁꯤꯟꯕꯗꯣ ꯊꯟꯕꯤꯤꯟꯗ ꯎꯝ ꯑꯣꯛꯁꯥꯗꯗꯤ ꯍꯥꯎꯕꯅꯦ ꯑꯗꯨ ꯃꯥꯏꯔꯦꯟꯗꯗꯤ ꯈꯪꯗꯦ ꯃꯥꯏꯝꯁꯨ ꯑꯩꯗꯤ ꯍꯥꯟꯅꯁꯨ ꯑꯗꯨꯝ ꯊꯣꯡꯉꯒ ꯆꯥꯏꯗ ꯍꯥꯎꯋꯦꯗ ꯑꯩꯒꯤꯗꯃꯛꯇꯤ
ꯑ-ꯑ
ꯎꯝ ꯀꯔꯤ ꯀꯔꯤ ꯍꯣꯠꯅꯔꯤꯒꯦ ꯍꯟꯗꯛꯁꯦ
ꯌꯨꯝꯗ ꯂꯩꯌꯦꯦ
ꯑꯥ ꯃꯄꯥꯟꯒꯨꯝꯕ ꯀꯣꯏꯕ ꯈꯣꯠꯄꯒ ꯆꯠꯇ꯭ꯔꯣ
ꯎꯝ ꯍꯧꯗ ꯀꯥꯎꯟ ꯄꯪꯊ ꯆꯠꯇꯦ
ꯑꯣ
ꯌꯨꯝꯗ ꯂꯩꯕꯗꯣ
ꯍꯣꯏ ꯌꯨꯝꯗ ꯑꯣꯏꯅ ꯅꯞꯄꯗꯣꯀꯣ
ꯎꯝ ꯑꯦꯗꯤꯛ ꯇꯧꯅꯤ ꯑꯗꯨꯁꯨ
ꯍꯣꯏ ꯍꯣꯏ
ꯌꯨꯝꯗ ꯂꯩꯔꯗꯤꯀꯣ ꯃꯄꯥꯟ ꯊꯣꯛꯃꯤꯕ
ꯑꯗꯨꯁꯨꯅꯦ ꯍꯣꯏ ꯃꯄꯥꯟ ꯌꯥꯝ ꯊꯣꯛꯑꯁꯨ ꯀꯥꯟꯅꯗꯦꯗ
ꯍꯣꯏ ꯀꯥꯅꯥꯗꯦ
ꯊꯕꯛ ꯂꯩꯔꯗꯤ ꯋꯥ ꯑꯃꯅꯤ ꯊꯕꯛ ꯂꯩꯇ꯭ꯔꯕꯤꯗ ꯇꯣꯞꯄꯗꯨꯗꯤ ꯀꯥꯟꯅꯗ꯭ꯔꯕꯅꯦꯕꯀꯣ
ꯎꯝ ꯆꯨꯃꯃꯦ
ꯎꯝ
ꯅꯪꯅꯦꯀꯣ ꯑꯗꯨ ꯑꯦꯝꯗ ꯂꯩꯕꯁꯤꯗꯣ
ꯍꯣꯏ-ꯍꯣꯏ-ꯍꯣꯏ
ꯑ-ꯑ ꯑ ꯅꯪꯒꯤ ꯃꯤꯡ ꯇꯣꯉꯥꯟꯕꯒꯨꯝ ꯇꯧꯕ ꯎꯝ ꯑꯗꯨꯅ ꯑꯩ ꯀꯖꯤꯟ ꯕ꯭ꯔꯥꯗꯔꯗꯨꯁꯨ ꯈꯪꯕ꯭ꯔꯥ ꯃꯥꯁꯨ ꯑꯗꯨꯗ ꯂꯩꯅꯦ
ꯃꯕꯤꯌꯥꯗ
ꯍꯣꯏ
ꯑꯣ ꯈꯪꯉꯝꯕꯁꯨ ꯌꯥꯏ
ꯍꯧꯖꯤꯛ ꯑꯩꯒꯤ ꯃꯤꯡ ꯊꯣꯛꯄ꯭ꯔꯥ ꯅꯪꯉꯣꯟꯗ ꯀꯣꯜ ꯇꯧꯕ ꯃꯇꯝꯗ
ꯑꯩ ꯅꯪꯒꯤ ꯃꯤꯡꯁꯦ ꯂꯥꯁꯀꯤ ꯊꯣꯛꯑꯦ
ꯑꯣ
ꯑꯦꯟꯗꯒꯤ ꯍꯧꯕꯗꯣ
ꯎꯝ
ꯑꯗꯨ ꯊꯣꯛꯑꯦ ꯑꯗꯨꯔꯥ ꯅꯪꯒꯤ ꯃꯤꯡ
ꯎꯝ ꯑꯗꯨ ꯃꯕꯤꯌꯥ ꯅꯥꯒꯥꯔꯗ ꯂꯩꯕ ꯑꯩꯈꯣꯏꯒꯤ ꯀꯥꯖꯤꯟ ꯅꯨꯄꯥꯒꯤ ꯃꯤꯡ
ꯑꯣ-ꯑꯣ-ꯑꯣ ꯃꯥꯁꯨ ꯇꯧꯕ꯭ꯔꯥ ꯈꯪꯗꯦꯅꯦ
ꯎꯝ ꯃꯥ
ꯑꯩꯁꯨ ꯌꯥꯝ ꯀꯨꯏꯗ꯭ꯔꯤꯌꯦ ꯁꯤꯗ ꯂꯩꯕꯗꯣ ꯂꯥꯁ ꯋꯤꯛ ꯄ꯭ꯔꯤꯚꯤꯌꯁ ꯋꯤꯛꯅ ꯂꯩꯕꯅꯦ ꯁꯤꯗ
ꯑꯣ ꯌꯥꯝ ꯐꯕꯅꯦ ꯅꯍ ꯑꯁꯤꯗ ꯂꯥꯛꯔꯒ ꯑꯁꯤꯗ ꯅꯪ ꯆꯪꯕꯗꯣ ꯑꯗꯨ ꯌꯥꯝ ꯐꯩꯌꯦꯕ
ꯑꯣ ꯑꯁ ꯑꯩꯁꯨ ꯊꯦꯡꯅ ꯈꯪꯕꯒꯤꯀꯣ ꯌꯥꯗ꯭ꯔꯦꯅꯦ ꯉꯟꯅ ꯈꯜꯂꯝꯃꯥꯗꯤ ꯐꯕ
ꯑ ꯌꯥꯔꯤꯅꯦ ꯌꯥꯔꯤꯌꯦ ꯍꯧꯖꯤꯛ ꯀꯟꯅꯥ ꯍꯣꯠꯅꯧ ꯍꯤ ꯍꯤ
ꯑꯣ ꯃꯇꯝ ꯂꯩꯔꯀꯥꯟꯗ ꯍꯣꯠꯅꯕ ꯇꯥꯔꯦꯅꯦ ꯊꯕꯛꯁꯦ
ꯎꯝ ꯑꯗꯨꯗꯣ ꯋꯥꯔꯤ ꯁꯥꯁ ꯁꯥꯔꯒ ꯅꯨꯡꯉꯥꯏꯕꯅꯤꯍꯦ ꯏꯃꯥꯟꯅꯕ ꯍꯣꯏ ꯏꯃꯥꯟꯅꯕꯤ ꯈꯣꯏꯕꯁꯨ ꯑꯗꯨꯝ ꯂꯩꯕꯒꯤꯀꯣ
ꯍꯣꯏ
ꯑꯩꯈꯣꯏ ꯂꯣꯏꯅꯃꯛ ꯑꯩꯈꯣꯏ ꯅꯍꯥꯟꯗꯤ ꯑꯗꯨꯝ ꯀꯔꯤ ꯀꯔꯥꯗꯔ ꯑꯗꯨꯝ ꯀꯣꯜ ꯇꯧꯔꯦꯗꯅ ꯍꯧꯖꯤꯛꯇꯤ ꯁꯤꯗ ꯑꯗꯨꯝ ꯀꯣꯜ ꯇꯧꯔꯒ ꯂꯣꯏꯔꯦꯗꯅ ꯌꯥꯝ ꯐꯕꯅꯦ ꯑꯩꯁꯨꯅꯦ ꯇꯨ ꯋꯤꯛꯁꯀꯨꯝꯕ ꯉꯥꯛꯇ ꯑꯁꯤ ꯊꯥꯔꯠ ꯋꯤꯛꯅꯦ ꯗꯤꯁꯅ ꯗꯤꯁ ꯇꯥꯏꯝꯅ
ꯑꯣ ꯑꯗꯨꯝ ꯅꯨꯡꯉꯥꯏꯗ ꯊꯕꯛꯁꯦꯀꯣ ꯋꯥꯕꯁꯨ ꯅꯠꯇꯦ
ꯌꯥꯝ ꯅꯨꯡꯉꯥꯏꯕꯅꯦ ꯑꯩꯒꯤꯗꯤ
ꯏꯟꯁꯥꯡ ꯆꯥꯛ ꯏꯟꯁꯥꯡꯗꯤ ꯅꯪꯅ ꯊꯣꯡꯕ꯭ꯔꯥ ꯀꯅꯥꯅ ꯊꯣꯡꯒꯦ
ꯑ ꯍꯣꯏ ꯉꯁꯤ ꯃꯣꯔꯅꯤꯡꯗꯗꯤ ꯏꯆꯦꯅ ꯑꯗꯨꯝ ꯊꯣꯡꯉꯤꯗ
ꯑꯣ ꯎ ꯐꯩꯅꯦ ꯑꯩꯩꯗꯤ ꯑꯌꯥꯝꯕ ꯏꯆꯦꯅꯁꯨ ꯇꯣꯡꯉꯦ ꯃꯔꯛ ꯃꯔꯛꯇ ꯑꯗꯨꯁꯨ ꯊꯣꯡꯉꯦ
ꯀꯅꯥꯅꯂ ꯂꯩꯕ꯭ꯔꯅꯣꯏꯒꯤ ꯑꯗ
ꯏꯆꯦꯒꯂꯩꯌꯦ
ꯑꯣ
ꯀꯅꯤꯒ ꯂꯩ
ꯑꯆꯥꯠꯆꯥ
ꯍꯥꯟꯅ ꯑꯩ ꯍꯥꯏꯕꯗꯣ ꯏꯃꯥꯟꯅꯕꯈꯣꯏꯗ ꯂꯩꯔꯝꯕꯀꯣ ꯑꯗꯨ ꯌꯥꯝꯅ ꯍꯥꯏꯗꯤ ꯄꯩꯁꯥꯗꯣ ꯌꯥꯝꯅ ꯀꯩꯁꯨ ꯀꯥꯟꯅꯗꯕꯅ ꯑꯗꯨꯝ ꯃꯥꯡꯕ ꯑꯗꯨꯒꯤ
ꯄꯩꯁꯥꯒꯨꯝꯕꯗꯣ ꯑꯩꯈꯣꯏ ꯏꯃꯥꯟꯅꯕꯈꯣꯏ ꯂꯩꯃꯤꯟꯅꯕꯅꯤꯅ ꯃꯊꯣꯡ ꯃꯔꯥꯡ ꯈꯪꯗꯅ ꯑꯗꯨꯝ ꯁꯤꯖꯤꯟꯅ ꯊꯣꯛꯑꯦꯕ ꯑꯗꯨꯒꯤꯁꯤꯗ ꯂꯩꯕ
ꯑꯣ ꯑꯣ ꯑꯗꯨꯗꯤ ꯐꯥꯏ
ꯍꯣꯏ
ꯑꯗꯨ ꯑꯩꯈꯣꯏꯒꯤ ꯃꯤ ꯌꯥꯝꯃꯅꯤꯀꯣ ꯑꯗꯨꯗꯀꯣ
ꯍꯣꯏ ꯌꯥꯝꯃꯦ ꯑꯩꯈꯣꯏꯒꯤ ꯃꯤꯁꯨ ꯌꯥꯝꯃꯦ ꯀꯦꯗꯅ ꯌꯥꯝꯃꯦ
ꯑ ꯍꯣꯏ
ꯀꯦꯗ ꯌꯥꯃꯦ ꯀꯦꯗ ꯌꯥꯃꯦ ꯃꯅꯤꯔꯀꯥꯗ ꯌꯥꯝꯃꯦ ꯑꯗꯨꯒ ꯀꯩꯅꯣ
ꯑ ꯑꯦꯁꯇ ꯁꯤ ꯌꯥꯝꯃꯦ ꯒꯨꯔꯒꯥꯎꯟꯗ ꯌꯥꯝꯃꯦ ꯎꯝ ꯍꯣꯏ ꯃꯤꯁꯤꯡꯁꯨ ꯑꯗꯨꯝ ꯂꯩꯗ ꯃꯣꯏꯁꯨ ꯑꯌꯥꯝꯕ ꯁꯤꯗꯅ ꯁꯤꯗ ꯅꯠꯇ꯭ꯔꯗꯤ ꯎꯄꯥꯏ ꯂꯩꯇ꯭ꯔꯦ ꯄꯩꯁꯥ ꯇꯥꯅꯤꯡꯉꯥꯏ ꯍꯥꯏꯕꯗꯣ ꯈꯪꯅꯕꯅꯦꯕꯀꯣ
ꯍꯣꯏ
ꯌꯧꯗꯗꯤ ꯀ ꯅ ꯂꯧ ꯆꯠꯅꯤꯡꯅꯤ
ꯎꯝ
ꯍꯟꯗꯛꯀꯤ ꯖꯦꯅꯦꯔꯦꯁꯟꯕꯨ ꯍꯥꯏꯕ ꯀꯅꯥꯅ ꯌꯨꯝꯗ ꯊꯕꯛ ꯌꯨꯝꯅ ꯏꯄꯥ ꯏꯃꯥꯅ ꯊꯕꯛ ꯇꯧ ꯍꯥꯏꯗꯤ ꯇꯧꯅꯤꯡꯗ꯭ꯔꯦ ꯑꯗꯨꯒꯤ ꯂꯥꯏꯔꯤꯛ ꯇꯦꯟ ꯐꯥꯎ ꯄꯥꯁ ꯇꯧꯗꯕ ꯇꯨꯋꯜꯐ ꯐꯥꯎ ꯄꯥꯁ ꯇꯧꯗꯕꯁꯨ ꯂꯣꯏꯅ ꯁꯤꯗ ꯄꯨꯟꯁꯤꯜꯂꯦꯕꯀꯣ
ꯎꯝ
ꯎꯝ
ꯑꯗꯨꯅꯦ
ꯀꯪ ꯈꯤꯇꯪ ꯑꯣꯏꯔꯁꯨ ꯇꯝꯃꯛꯑꯒ ꯃꯄꯥꯟ ꯊꯣꯛꯑꯗꯤ ꯈꯤꯇꯪ ꯐꯩꯌꯦ ꯅꯠꯇ꯭ꯔꯗꯤ ꯇꯝꯗ꯭ꯔꯒ ꯊꯣꯛꯑꯗꯤ ꯌꯥꯗꯕꯅꯤ ꯊꯕꯛꯁꯨ ꯋꯥꯕꯅꯦꯕ
ꯑꯥ ꯑꯗꯨꯅꯤ ꯍꯣꯏ ꯆꯨꯝꯃꯤ ꯎꯝ
ꯀ꯭ꯂꯥꯁ ꯇꯦꯟ ꯐꯥꯎ ꯄꯥꯁ ꯇꯧꯗꯕ ꯇꯨꯋꯦꯜꯞ ꯐꯥꯎ ꯄꯥꯁ ꯇꯧꯕ ꯃꯤꯁꯤꯡꯁꯨ ꯂꯥꯛꯑꯦꯕꯀꯣ
ꯍꯣꯏ
ꯑꯗꯨꯗꯤ ꯋꯥꯔꯦ
ꯎꯝ ꯅꯨꯡꯁꯤꯗ ꯑꯩꯈꯣꯏꯒꯤ ꯃꯤꯁꯤꯡꯕꯨꯁꯨ
ꯍꯣꯏ
ꯅꯨꯄꯤꯁꯤꯡꯁꯦ ꯑꯌꯥꯝꯕ ꯊꯕꯛꯁꯦ ꯃꯣꯏꯗꯤ ꯀ꯭ꯂꯥꯁ ꯇꯨꯋꯦꯜꯞ ꯀꯨꯝꯕꯥ ꯄꯥꯁ ꯇꯧꯗꯔꯒ ꯇꯦꯟꯒꯨꯝꯕ ꯄꯥꯁ ꯇꯧꯔꯒ ꯀꯔꯤ ꯀꯔꯤ ꯇꯧꯔꯒ ꯂꯥꯛꯄꯅꯤꯅ ꯃꯣꯏꯗꯤ ꯊꯕꯛ ꯑꯋꯥꯕꯗꯣ ꯇꯧꯅꯤꯡꯗ꯭ꯔꯦ ꯑꯗꯨꯒꯤ ꯊꯕꯛ ꯅꯨꯡꯉꯥꯏꯕꯗꯣ ꯊꯤꯔꯦ ꯑꯗꯨ ꯃꯣꯏ ꯊꯕꯛꯁꯦ ꯅꯨꯡꯗꯥꯡꯒꯤ ꯊꯕꯛ ꯑꯃ ꯂꯩꯕꯅꯦꯕꯀꯣ ꯈꯪꯉꯝꯅꯤꯗꯥ ꯅꯪꯁꯨ ꯑꯗꯨꯗ ꯑꯗꯨꯗ ꯆꯪꯈ꯭ꯔꯦ ꯑꯗꯨꯒ ꯑꯩꯈꯣꯏ ꯌꯨꯝꯗ ꯍꯥꯏꯗꯤ ꯌꯨꯝꯗꯒꯨꯝꯕ ꯏꯄꯥ ꯏꯃꯥ ꯃꯅꯗꯤ ꯊꯕꯛ ꯌꯥꯝ ꯐꯕ ꯇꯧꯕ꯭ꯔꯥ ꯍꯥꯏꯔꯒ ꯃꯣꯏꯗꯤ ꯁꯤꯗ ꯌꯥꯝꯅ ꯁꯥꯊꯤ ꯂꯩꯔꯕꯝꯅꯤꯅ
ꯑꯧ ꯈꯪꯗꯦ ꯈꯪꯗꯦ ꯑꯩꯗꯤ ꯎꯝ ꯑꯗꯨꯁꯨ ꯑꯣꯏꯔꯝꯕ ꯌꯥꯏ ꯍꯣꯏ
ꯍꯣꯏ ꯑꯌꯥꯝꯕꯅ ꯅꯨꯄꯤꯁꯤꯡꯁꯦ ꯍꯥꯏꯕ ꯂꯥꯏꯔꯤꯛ ꯈꯪꯈ꯭ꯔꯕ ꯃꯤꯁꯤꯡꯗꯣ ꯍꯥꯏꯗꯤ ꯃꯣꯏꯗꯤ ꯊꯕꯛ ꯍꯥꯏꯔꯗꯤ ꯄꯨꯡꯐꯪ ꯐꯪꯉꯦꯅ ꯍꯥꯏꯒꯦ ꯍꯥꯏꯔꯗꯤ
ꯑ ꯑꯗꯨꯒꯨꯝꯕꯁꯨ ꯌꯥꯝ ꯂꯩꯔ ꯃꯥꯜꯂꯤ ꯍꯣꯏ
ꯍꯣꯏ ꯍꯥꯏꯗꯤ ꯃꯣꯏꯗꯣ ꯊꯕꯛꯇꯣ ꯔꯦꯁꯇꯨꯔꯦꯟꯒꯨꯝꯕ ꯀꯦꯐꯦꯒꯨꯝꯕꯗꯤ ꯇꯧꯅꯤꯡꯗ꯭ꯔꯦꯅ ꯂꯦꯞ ꯄꯒ ꯀꯔꯤ ꯀꯔꯤ ꯇꯧꯔꯅꯤ ꯇꯧꯅꯤꯡꯗ꯭ꯔꯦ ꯊꯕꯛ ꯑꯂꯥꯏꯕꯒꯨꯝꯕꯗꯣ ꯇꯧꯅꯤꯡꯉꯦꯕꯀꯣ ꯑꯗꯨꯒꯤ ꯍꯥꯏꯕꯅꯤꯗ
ꯍꯣꯏ ꯆꯨꯝꯔꯝꯕ ꯌꯥꯏ ꯑꯗꯨꯁꯨ
ꯃꯣꯏꯅ ꯃꯤ ꯃꯄꯥꯟ ꯆꯠꯂꯒ ꯄꯩꯁꯥꯁꯦ ꯄꯥꯡꯄꯨ ꯄꯨꯔꯒ ꯂꯩꯕꯅꯨꯡ ꯅꯣꯏꯕꯨ ꯊꯥꯖꯅꯤꯡꯉꯥꯏꯗꯤ ꯂꯩꯇꯕ ꯃꯥꯜꯂꯤ
ꯑꯗꯨꯁꯨ ꯂꯩꯕ꯭ꯔꯥ
ꯌꯥꯝ ꯂꯩꯅ ꯃꯤ ꯁꯤꯡ ꯁꯤ
ꯎ ꯃꯄꯥꯟꯗꯒꯤ ꯑꯗꯨꯝ ꯂꯩꯔꯒ ꯄꯨꯔꯒ ꯄꯨꯔꯒ ꯀꯣ
ꯎꯝ ꯑꯩꯈꯣꯏꯅ ꯁꯤꯟꯁꯤꯌꯥꯔ ꯇꯧꯕꯒꯤꯅꯤꯅ ꯏꯄꯥ ꯏꯃꯥꯒꯤꯁꯨ ꯂꯤꯁꯤꯡ ꯑꯃ ꯂꯤꯁꯤꯡ ꯑꯅꯤ ꯑꯗꯨꯝ ꯄꯤꯕꯅꯦ ꯊꯥꯗ ꯃꯣꯏꯗꯤ ꯂꯤꯁꯤꯡ ꯌꯥꯝ ꯌꯥꯝ ꯄꯤꯕꯅꯦꯀꯣ
ꯎꯝ
ꯑꯣꯁꯤ ꯂꯩꯕꯣ ꯎ ꯎꯝ ꯏꯊꯣꯛꯑꯣꯀꯣ ꯅꯪ ꯆꯪꯕ ꯌꯥꯏꯀꯣ ꯎ ꯁ꯭ꯂꯤꯄꯔ ꯇꯣꯡꯉꯣꯀꯣ ꯁꯣꯏ ꯑꯁꯤꯗ ꯑꯁꯤꯗ ꯍꯪꯉꯤ ꯁꯤꯗ ꯑꯁꯤꯗ ꯂꯥꯛꯑꯣ ꯂꯥꯛꯑꯣ ꯃꯥꯁꯦ ꯆꯥꯛ ꯆꯥꯕ ꯂꯣꯏꯔꯒ ꯄꯨꯛꯅꯥꯏ ꯋꯥꯁꯔꯨꯝ ꯆꯠꯅꯤꯡꯉꯦ ꯍꯥꯏꯕ ꯑꯩꯒꯤ ꯏꯆꯦꯒꯤ ꯑꯉꯥꯡ ꯎꯝ ꯑꯗꯨ ꯁ꯭ꯂꯤꯄꯔ ꯆꯦꯟꯖ ꯇꯧꯔꯒ ꯆꯉꯨ ꯀꯣ ꯕꯨꯨꯡ ꯀꯣ
ꯑꯩ ꯃꯩꯇꯩꯂꯣꯟ ꯌꯥꯝ ꯍꯥꯏꯕꯅꯦ ꯑꯗꯨ ꯅꯨꯄꯥꯗꯤ ꯫